ꯍꯜꯂꯣ ꯇꯥꯕ꯭ꯔꯣ ꯍꯥꯎ ꯇꯥꯏꯌꯦ ꯇꯕ꯭ꯔꯣ
ꯇꯥꯔꯦ ꯇꯥꯔꯦ
ꯎꯝ
ꯁꯨꯝ ꯇꯣꯛꯇꯔꯝꯒꯤ ꯈꯣꯡꯕ ꯊꯥꯝꯗꯣꯛꯇꯅ ꯈꯣꯠꯇꯅ ꯗꯨꯛ ꯊꯥꯎꯋꯥꯩ ꯊꯥꯅꯕ ꯇꯧꯔꯝꯃꯤꯉꯅꯦ
ꯊꯕꯛ ꯌꯥꯝ ꯐꯦ
ꯊꯕꯛ ꯌꯥꯝ ꯐꯈꯤꯕꯒꯤ ꯋꯥꯅꯤꯅꯦ ꯑꯗꯨꯝ ꯃꯇꯝ ꯌꯧꯁꯤꯜꯂꯛꯄꯩꯅꯤꯅꯦ ꯇꯥꯏꯃꯤꯡꯁꯦ
ꯐꯩꯌꯦ ꯐꯩꯌꯦ
ꯐꯩ ꯐꯩꯌꯦ
ꯀꯔꯝ ꯀꯔꯝ ꯂꯦꯜꯂꯤꯒꯦꯅꯤ ꯍꯧꯖꯤꯛꯀꯥꯟ
ꯑꯩꯗꯤ ꯍꯧꯖꯤꯛꯀꯥꯟꯁꯦ ꯀꯩꯝ ꯆꯠꯊꯣꯛꯇ꯭ꯔꯦ ꯑꯗꯨꯅ ꯑꯌꯨꯛ ꯈꯔ ꯈꯔꯅ ꯊꯕꯛ ꯌꯨꯝ ꯊꯕꯛ ꯏꯈꯥꯡ ꯈꯔ ꯇꯧꯕ ꯆꯥꯛ ꯏꯁꯤꯡ ꯈꯔ ꯆꯥꯕ ꯐꯣꯟ ꯅꯨꯡ ꯉꯍꯥꯛ ꯌꯦꯡꯕ ꯑꯗꯒꯤ ꯂꯥꯏꯛ ꯂꯥꯏꯁꯨ ꯉꯥꯏꯍꯥꯛ ꯍꯦꯛ ꯇꯟꯖ꯭ꯔꯒꯅ ꯌꯦꯡꯕ ꯁꯨꯃꯥꯏꯅ ꯇꯧꯔꯒ ꯑꯗꯨꯝ ꯃꯇꯝ ꯂꯦꯜꯂꯦ
ꯐꯔꯦ ꯐꯔꯦ ꯍꯥꯥ
ꯍꯥ ꯈꯪꯗꯦꯒ ꯇꯧꯔꯁꯤꯅꯦꯅꯤꯡꯉꯗ ꯑꯩꯗꯤ ꯀꯩꯒꯤꯅꯣ
ꯁꯨꯝ ꯄꯨꯟꯁꯤꯁꯦ ꯈꯟꯖꯤꯜꯂꯨꯕꯗ ꯁꯨꯝ ꯅꯣꯛꯅꯤꯡꯉꯛꯄ
ꯀꯃꯥꯏꯅ ꯅꯣꯛꯅꯤꯡꯉꯤꯅꯣꯅꯦ ꯑꯩꯁꯨ ꯈꯤꯇ ꯅꯣꯛꯀꯦꯗꯅ ꯅꯇꯣꯝ ꯅꯣꯏꯗꯣ ꯇꯟꯗ꯭ꯔꯣ
ꯈꯜꯂꯤꯕꯅꯤ ꯒ꯭ꯔꯨꯞꯇꯒ ꯍꯥꯏꯅꯔꯤꯗꯨꯗ
ꯗꯨꯗ
ꯌꯥꯏ ꯌꯥꯗꯦ ꯑꯗꯨꯗ ꯅꯪ ꯒ꯭ꯔꯨꯞ ꯃꯦꯁꯦꯁ ꯄꯥꯗ꯭ꯔꯣ
ꯄꯑꯌꯦꯦ ꯃꯦꯁꯦꯖ
ꯎꯝ
ꯑꯗꯣ ꯈꯪꯗꯦꯗ ꯑꯁ ꯃꯤ ꯄꯨꯂꯞ ꯁꯪꯕ ꯅꯨꯃꯤꯠ ꯍꯥꯏꯕꯁꯦ ꯂꯩꯗꯧ ꯃꯥꯟꯗ꯭ꯔꯦ
ꯑꯗꯨꯅꯤ ꯈꯔꯗꯤ ꯋꯥꯔꯅꯤꯑ
ꯑꯁꯦꯡꯒꯤ ꯗꯥꯏꯅꯥꯗꯣ ꯑꯣꯏꯗꯤ ꯃꯥ ꯃꯌꯨꯝ ꯑꯩꯈꯣꯏꯅ ꯍꯩꯖꯤꯡꯄꯣ ꯆꯠꯂꯨꯕꯗ ꯑꯗꯨꯗꯩ ꯍꯦꯛ ꯎꯗ꯭ꯔꯤ ꯃꯆꯥꯥ ꯆꯥꯎꯈ꯭ꯔꯦ
ꯑꯩꯁꯨ ꯑꯩꯁꯨ ꯎꯗ꯭ꯔꯤꯌꯦ ꯑꯗꯨꯗꯒꯤ ꯉꯔꯤꯁꯤ ꯁꯇꯦꯇꯁ ꯊꯝꯃꯛꯄꯗ ꯑꯩꯅ ꯅꯪ ꯅꯣꯏꯈꯠꯄ ꯃꯥꯜꯂꯦ ꯍꯥꯏ ꯅꯣꯏꯈꯠꯂꯦ ꯏꯊꯟꯗ ꯌꯦꯡꯕꯗ ꯀꯤꯖꯔꯦꯒ ꯇꯧꯔꯝꯃꯅꯤ
ꯎꯝ
ꯅꯣꯏꯈꯠꯄꯅ ꯃꯌꯥꯝ ꯀꯣꯏ ꯂꯩꯔꯝꯃꯦ ꯃꯕꯨꯛ ꯈꯔ ꯊꯣꯡꯗꯣꯛꯄ ꯑꯣꯏꯔꯝꯃꯤ
ꯑꯦꯎꯅꯤ ꯖꯤꯅꯥꯖꯨ ꯗꯥꯏꯅꯥꯖꯨ ꯀꯨꯏꯔꯦ ꯑꯗꯩ ꯃꯥꯔꯇꯤꯅꯥꯁꯨ ꯃꯧꯁꯤꯡꯁꯦ ꯈꯪꯗꯦꯗ ꯍꯥꯏ ꯍꯥꯏꯅ ꯁꯨꯁꯃꯥꯗꯤ ꯈꯔꯕꯨ ꯎꯔꯤ ꯊꯦꯡꯅꯔꯤꯌꯦ ꯉꯥꯛꯄꯅꯦ ꯃꯥꯁꯦ ꯎꯣꯛ ꯃꯥꯁ ꯇ꯭ꯔꯤꯠꯦꯟ ꯂꯩ
ꯃꯥꯏ ꯅꯨꯄꯥꯏ ꯃꯅꯥꯛ ꯂꯩ ꯍꯥꯏꯗꯨꯗꯤ ꯈꯪꯗꯦ ꯃꯥꯏ ꯅꯨꯄꯥ ꯀꯩꯅꯣꯒ ꯅꯠꯇ꯭ꯔꯒꯅ ꯃ ꯅꯨꯄꯥ ꯑꯔꯦꯟꯇꯒ ꯂꯩ ꯃꯤꯁꯤꯗ ꯍꯥꯏꯅ ꯍꯥꯏꯗꯤ ꯁ꯭ꯋꯥꯏꯗ ꯊꯕꯛ ꯇꯧꯕꯅꯤꯅ ꯑꯗꯨꯒꯤ ꯁꯨꯝ ꯂꯥꯛꯄꯒ ꯑꯣꯏꯔꯝꯅꯤ ꯍꯟꯗꯛ ꯃꯉꯥꯜꯒꯤ ꯍꯥꯛꯇꯛꯇꯩ ꯈꯔ ꯆꯦꯛꯁꯤꯜꯂꯛꯏꯖꯥꯠꯅ ꯈꯪꯗꯦ ꯃꯉꯥꯜꯒꯤ ꯍꯥꯏꯄ ꯅꯩ ꯊꯥꯗꯣꯛ ꯌꯥꯄꯣꯟꯗꯦꯅ
ꯆꯦꯛꯁꯟꯗ ꯌꯥꯄꯣꯟꯗꯤꯦꯅꯦ ꯅꯨꯄꯥ ꯍꯥꯏꯁꯦ ꯅꯨꯄꯥꯅꯤꯅꯦ
ꯃꯥꯅꯤ ꯃꯥ ꯊꯥꯖꯗꯕꯤ ꯑꯃ ꯄꯨꯔꯥ ꯀꯩꯅꯣꯝꯅꯤ ꯁꯪꯁꯥꯔꯝꯅꯤꯀꯣ ꯃꯄꯥꯟꯗ ꯅꯝꯃ ꯃꯅꯨꯡꯗ ꯅꯝꯃ ꯃꯤꯑꯣꯏꯕꯁꯦ
ꯑꯗꯨꯅꯤ ꯃꯑꯣꯡꯒꯗꯤ ꯌꯥꯝ ꯃꯥꯟꯈꯤꯌꯦ ꯑꯗꯣ ꯑꯩꯅ ꯁꯥꯎꯅꯤꯡꯉꯤꯗꯤ ꯌꯥꯔꯛꯏꯕ ꯅꯨꯄꯤꯗꯨꯅꯦ ꯍꯥꯏꯗꯤ ꯑꯇꯩꯗꯨꯅ ꯂꯣꯟꯅ ꯊꯨꯝꯅ ꯀꯣꯏꯕꯅꯤ ꯃꯣꯏꯁꯤꯗ ꯍꯦꯛꯇ ꯐꯣꯡꯅ
ꯊꯝꯗꯅ ꯀꯔꯤ ꯋꯥꯈꯜꯂꯨꯅꯣ ꯈꯪꯉ ꯌꯥꯔꯦ ꯏ ꯃꯥ ꯀꯣꯏꯅꯤꯡꯕꯗꯣ ꯀꯣꯏꯖꯔꯣꯅꯦ ꯀꯣꯏꯅꯤꯡꯕꯗꯣ ꯀꯣꯏꯖꯔꯨꯕ ꯂꯣꯟꯅ ꯊꯛꯅ ꯏꯁꯇꯦꯠ ꯇꯁꯀ ꯊꯝꯝꯕꯠꯇꯅ ꯀꯔꯤꯒꯣ ꯈꯗ ꯐ ꯑꯩꯁꯨ ꯏꯁꯇꯦꯇꯁ ꯑꯝꯇ ꯊꯥꯒꯠꯁꯤꯔ ꯈꯪꯗꯦ ꯏꯁꯇꯦꯇꯁ ꯑ ꯊꯝꯖꯕ ꯏꯁꯇꯦꯇꯁꯇꯩ ꯐꯥꯅꯔꯛꯄꯅꯤꯅ ꯏꯁꯇꯦꯇꯁ ꯑꯝꯇ ꯊꯝꯒ ꯀꯅꯥ ꯀꯅꯥ ꯀ꯭ꯂꯦꯝ ꯂꯥꯛꯄ ꯌꯦꯡꯒꯦꯅ
ꯊꯝꯃꯣ ꯊꯝ ꯍ
ꯅꯠꯇꯦꯕ ꯀꯔꯤꯅꯣ ꯍꯥꯏꯕꯅꯤꯗ ꯃꯣꯏꯅ ꯈꯜꯂꯤꯁꯤꯦ ꯁꯍꯤꯗꯤꯟ ꯑꯩꯩꯗꯤ ꯅꯨꯄꯤꯗꯣ ꯅꯨꯡꯉꯥꯏꯇꯦꯕ ꯅꯨꯡꯉꯥꯏꯇꯦ ꯍꯥꯏꯗꯤ ꯍꯣꯏ ꯃꯥꯅ ꯃꯌꯨꯝꯗ ꯐꯖꯅ ꯀꯩꯅꯣ ꯇꯧꯔ ꯂꯩ ꯈꯣꯠꯄꯩ ꯚꯔꯥꯗꯨꯁꯨ ꯊꯝꯕꯤꯔꯦ ꯅꯠꯇ꯭ꯔꯥ ꯣꯝꯗꯅꯦꯕ ꯑꯩ ꯃꯌꯨꯝ ꯃꯅꯦꯝꯄ ꯃꯀꯨꯕꯣꯝꯅ ꯀꯩꯅꯣ ꯇꯧꯅꯤ ꯃꯇꯦꯡ ꯄꯥꯡꯅꯤ ꯉꯥꯡꯕꯤꯅꯤꯅ ꯅꯠꯇ꯭ꯔꯒ ꯃꯥ ꯊꯦꯝꯖꯤꯟꯕꯤꯅꯤ ꯍꯥꯏꯕ ꯂꯩꯇꯦ ꯃꯇꯣꯝ ꯈꯛꯇꯨꯗ ꯑꯗꯨꯒꯤ ꯃꯊꯛꯇ ꯃꯆꯥꯗꯨꯒ ꯁꯤꯅꯤꯡꯕꯕꯨ ꯐꯥꯎꯗꯦ ꯃꯥ
ꯑꯣ ꯈꯣꯡꯒꯩ ꯀꯞꯄꯩ ꯑꯗꯨ ꯊꯥꯒꯠꯂꯛꯏ ꯑꯗꯨꯗꯤ
ꯇꯅꯦꯁ
ꯑꯗꯨꯗꯕꯨꯗꯤ ꯃꯁꯛꯄꯨꯗꯤ ꯎꯠꯇ꯭ꯔꯦ ꯚꯣꯏꯁꯇꯣ ꯉꯥꯛꯇ ꯑꯗꯨ ꯃꯥꯅꯦ ꯑꯗꯨꯝ ꯈꯪꯉꯦꯕ ꯅꯨꯡꯉꯥꯏꯇꯦ ꯀꯅꯥ ꯇꯥꯟ ꯆꯥꯗꯗꯤ ꯈꯪꯗꯦ ꯐꯨꯕꯤ ꯈꯣꯠꯄꯤꯒꯁꯨ ꯇꯧꯔꯝꯕ꯭ꯔꯥ ꯈꯪꯕ ꯐꯣꯟꯗꯦ ꯑꯩꯈꯣꯏꯅ ꯎꯗꯕꯩ ꯋꯥꯅꯤ
ꯁꯨꯃꯥꯏꯅ ꯊꯞ ꯇꯧꯔꯒꯀꯣ ꯑꯩꯗꯤ ꯀꯩꯅꯣꯒ ꯈꯜꯂꯛꯑꯅꯤꯅꯦ ꯀꯔꯤꯅꯣꯅꯦ ꯁꯤꯕꯨ ꯃꯥꯥꯏ ꯑꯦꯀꯥꯎꯟꯁꯦ ꯃꯥꯏ ꯅꯨꯄꯥꯅ ꯄꯥꯏꯔꯤꯔꯥ ꯅꯠꯇ꯭ꯔꯒ ꯅꯨꯄꯤꯁꯦ ꯃꯀꯣꯛ ꯆꯥꯛꯏꯔꯅ ꯈꯜꯂꯤꯅꯤꯅꯦ ꯍꯥꯏꯗꯤ ꯌꯦꯡꯉꯨꯅꯦ ꯑꯍꯥꯟꯕꯗ ꯁꯨꯝ ꯅꯨꯡꯉꯥꯏꯔꯝꯗꯦꯕ ꯍꯦꯛ
ꯎꯝ
ꯕꯥꯏꯔꯦꯜ ꯍꯦꯛ ꯆꯠꯈꯤꯕ ꯆꯠꯄꯗꯨꯗꯒꯤ ꯅꯨꯄꯤꯗꫭ ꯔꯤꯜꯁ ꯊꯥꯒꯠꯂꯛꯑꯦ ꯁꯦꯠ ꯑꯣꯏꯔ ꯂꯩꯒꯗꯕ ꯃꯇꯝꯕꯅ‌ꯦꯕ ꯅꯠꯇ꯭ꯔꯥ ꯍꯥꯏꯛꯇꯣ ꯐꯣꯟꯒ ꯄꯥꯏꯅꯤꯡꯗꯕꯤ ꯀꯩꯅꯣ ꯇꯧꯕ ꯃꯇꯝꯗ ꯁꯤꯔꯤꯜꯁ ꯑꯃꯨꯛ ꯊꯥꯒꯠꯂꯛꯑꯦ ꯉꯥꯏꯍꯥꯛ ꯂꯩꯔꯒꯅ ꯑꯃꯨꯛ ꯐꯣꯇꯣ ꯃꯩ ꯊꯥꯕꯩꯒ ꯁꯦꯠ ꯑꯣꯏꯕꯩ ꯑꯃꯨꯛ ꯊꯥꯒꯠꯂꯛꯑꯦ ꯍꯥꯏꯗꯤ ꯃꯥꯏ ꯅꯨꯄꯥꯅꯒ ꯑꯦꯀꯥꯎꯟꯁꯦ ꯄꯥꯏꯕꯤꯔꯒ ꯁꯥꯟꯅꯔꯤꯔꯥ ꯅꯠꯇ꯭ꯔꯒꯅ ꯑꯥ ꯅꯨꯄꯤꯁꯦ ꯃꯀꯣꯛ ꯆꯥꯛꯈꯠꯂꯛꯑꯕ꯭ꯔꯥ ꯅꯨꯄꯥꯅ ꯑꯗꯨꯃꯥꯏꯅ ꯇꯧꯒꯕꯩ ꯀꯥꯏꯅ ꯈꯜꯂꯛꯑꯕꯅꯤ
ꯇꯧꯕꯕꯨꯗꯤ ꯃꯥ ꯇꯧꯒꯦꯅ ꯇꯧꯕ ꯑꯣꯏꯔꯝ ꯇꯧꯐꯝꯁꯨ ꯈꯪꯉꯣꯏ ꯃꯊꯟꯇ ꯇꯧꯕꯐꯝꯝꯁꯨ ꯈꯪꯉꯝꯃꯣꯏꯕ ꯑꯗ ꯔꯦꯜꯖꯁ ꯅꯝꯕ ꯈꯣꯠꯄꯗꯣ ꯇꯧꯒꯦꯅ ꯇꯧꯕꯕꯁꯨ ꯑꯣꯏꯔꯝꯒꯅꯤ ꯃꯥꯏꯗꫭ
ꯎꯝ ꯅꯣꯏ ꯃꯩ ꯂꯥꯛꯄ꯭ꯔꯣ
ꯌꯥꯛꯏ
ꯌꯥꯌꯦ ꯑꯁ ꯑꯩꯈꯣꯏꯗꯤ ꯃꯩ ꯃꯨꯠꯂꯦ ꯉꯁ꯭ꯋꯥꯏꯗꯒꯤ ꯄꯨꯡ ꯃꯔꯤꯗ ꯂꯥꯛꯅꯤꯗꯦ ꯍꯥꯏꯕꯅꯤ ꯑꯗꯨ ꯂꯥꯛꯇ꯭ꯔꯤ ꯃꯣꯏ ꯑꯩꯗꯤ ꯄꯥꯎꯗꯨꯁꯨ ꯈꯪꯗꯕ ꯃꯩ ꯃꯨꯅꯤꯗꯣ ꯑꯗꯨꯗꯨꯅ ꯆꯥꯔꯁꯨ ꯇꯧꯍꯧꯗ꯭ꯔꯦ ꯉꯁꯥꯏ ꯑꯗꫭ ꯐꯣꯟꯁꯦ ꯌꯦꯡꯊꯣꯛ ꯇ ꯅꯨꯡꯉꯥꯟꯂꯛꯄꯗ ꯊꯥꯔꯇꯤ ꯑꯩꯠ ꯄꯥꯔꯁꯦꯟ ꯌꯥꯎꯗꯨꯗ ꯑꯩꯅ ꯏꯁꯩ ꯇꯥꯊꯣꯛ ꯇꯅ ꯌꯦꯡꯊꯣꯛꯇꯅ ꯂꯩꯔ ꯀꯣꯟꯅ ꯈꯪꯉꯛꯑꯦ
ꯎꯝ
ꯑꯗꯨꯒ ꯍꯧꯖꯤꯛꯅ ꯑꯩꯠ ꯄꯥꯔꯁꯦꯟꯈꯛ ꯉꯥꯏꯔꯦ
ꯑꯁ ꯁꯨꯏꯁ ꯑꫭꯞ ꯇꯥꯥꯒꯤꯗꯣꯔꯦꯅꯦ
ꯇꯥꯗꯣꯔꯦ
ꯎꯝ
ꯃꯩꯁ‌ꯦ ꯅꯨꯡꯗꯥꯡꯒ ꯃꯝꯒ ꯃꯝꯖꯜꯂꯛꯑ‌ꯦ ꯁꯠꯂꯥꯛꯑꯗꯤ ꯐꯗꯧꯅꯦ ꯂꯥꯛꯇꯤ ꯂꯥꯛꯀꯅꯤꯗ ꯑꯗꫭꯏꯖꯨ ꯈꯔ ꯉꯜꯂꯤꯉꯩ ꯂꯥꯛꯑꯗꯤ ꯐꯩꯗꯅ ꯍꯣꯏ ꯑꯗꯨꯕꯨꯗꯤ ꯅꯣꯏ ꯅꯨꯡꯗꯥꯡ ꯆꯥꯛ ꯊꯣꯡꯉꯕꯣ
ꯊꯣꯡꯗꯔꯤꯗ ꯋꯥꯠꯂꯤꯗ
ꯀꯩꯅꯣ ꯌꯥꯝ ꯊꯦꯡ ꯊꯣꯡꯕ꯭ꯔꯣ ꯍꯥꯏꯁꯦ
ꯍꯧꯖꯤꯛꯇ ꯆꯔ ꯋꯥꯟ ꯂꯣꯏꯔꯛꯄꯗꯒꯤ ꯃꯥ ꯃꯣꯏ ꯁ꯭ꯀꯨꯜ ꯆꯠ ꯍꯟꯅꯔꯛꯄꯒꯤ ꯑꯁ ꯑꯩꯗꯤ ꯃꯦꯆꯤꯟꯁꯨ ꯂꯧꯅꯤꯡꯉꯦ ꯄꯩꯁꯥꯁꯨ ꯂꯩꯇꯦ
ꯃꯦꯆꯤꯟ ꯀꯌꯥ ꯄꯤ ꯍꯥꯏꯅꯣ ꯂꯤꯁꯤꯡ ꯀꯨꯟꯊ꯭ꯔꯥ ꯄꯤ ꯅꯠꯇ‌ꯦ ꯂꫭꯟꯗ ꯌꯥꯝ ꯂꯧꯅꯗꯥꯏꯅ‌ꯦ ꯂꫭꯟ ꯅ ꯂꯣꯟꯗ ꯂꯧꯕꯗ ꯍꯪꯉꯦ ꯂꯤꯁꯤꯡ ꯀꯨꯟꯊ꯭ꯔꯥꯅꯦꯕ ꯂꯣꯟꯁꯤꯗ
ꯎꯝ
ꯎꯝ ꯀꯨꯟꯊ꯭ꯔꯥ ꯍꯥꯟꯅ ꯊꯤꯗꯣꯏꯕ
ꯅꯠꯇꯦ ꯊꯥ ꯊꯥ ꯈꯨꯗꯤꯡꯒꯤ ꯂꯤꯁꯤꯡ ꯑꯍꯥꯟꯕꯒꯤ ꯂꯤꯁꯤꯡ ꯃꯉꯥ ꯇꯔꯨꯛ ꯎꯝ꯫ ꯍꯣꯏ ꯑꯗꯒꯤ ꯂꯤꯁꯤꯡ ꯑꯍꯨꯝ ꯑꯍꯨꯝ ꯍꯨꯟꯗꯣꯏꯅꯦꯕ
ꯍꯨꯟꯗꯣꯛꯎ ꯀꯩꯅꯣ ꯅꯪ ꯄꯩꯁꯥ ꯂꯥꯛꯅꯤꯡꯉꯥꯏ ꯂꯩꯕꯅꯤꯅ
ꯀꯥꯏꯗꯩꯅꯣ ꯑꯩ
ꯅꯪ ꯇꯣꯂꯣꯞ ꯀꯣꯟꯅꯗꯕ꯭ꯔꯣ
ꯑꯩ ꯍꯧꯖꯤꯛꯁꯦ ꯊꯕꯛꯁꯦ ꯆꯠꯄꯣꯏ ꯆꯠꯇꯕꯣꯏ ꯇꯧꯕꯅꯤꯅ ꯄꯩꯁꯥꯁꯦ ꯀꯔꯝꯕ ꯈ ꯄꯤ ꯄꯤꯔꯛꯇꯣꯏꯅꯣ ꯈꯪꯗ꯭ꯔꯤ ꯑꯗꯨꯏ ꯃꯊꯛꯇ ꯑꯃꯨꯛ ꯑꯩꯈꯣꯏ ꯅꯥꯎꯄꯤ ꯏꯕꯥꯅꯤꯒꯤ ꯍꯨꯂꯛꯄ
ꯍꯨꯜꯂꯛꯄꯗ ꯊꯥ ꯑꯃꯗ ꯂꯤꯁꯤꯡ ꯃꯔꯤ ꯍꯨꯜꯂ‌ꯦ ꯏꯕꯥꯅꯤꯒꯤ ꯊꯥ ꯑꯃꯗ ꯃꯔꯤ ꯔꯦꯟꯒꯤ ꯆꯥꯕꯩ ꯊꯛꯄꯒꯤ ꯂꯣꯏ ꯌꯥꯎꯔꯒ ꯑꯣ
ꯑꯗꯨꯗꯤ ꯈꯜꯂꯣꯗꯅ ꯍꯥꯟꯅꯗꯤ ꯏꯊꯟꯗꯒꯤ ꯁꯠꯂꯝꯕꯅꯤ ꯍꯧꯖꯤꯛꯇꯤ ꯏꯕꯥꯅꯤꯒꯤ ꯂꯤꯁꯤꯡ ꯃꯔꯤꯅꯦ
ꯑꯗꯨ ꯅꯣꯏ ꯕꯥꯏꯗ ꯍꯥꯔꯗꯅ ꯑꯗꯨ ꯄꯣꯠ ꯑꯃ ꯂꯩꯗ꯭ꯔꯕꯅꯤꯅ ꯑꯗꯨ ꯅꯣꯏ ꯕꯥꯎꯏꯗ ꯍꯥꯞꯄ ꯀꯩꯅꯣ ꯇꯧꯔꯛꯑꯣ ꯅꯪꯅ ꯑꯃꯃꯨꯛ ꯄꯨꯊꯣꯛꯑꯣ ꯅꫭꯏ ꯕꯍꫭꯏ ꯑꯅꯤꯃꯨꯛ ꯄꯨꯊꯣꯛꯍꯜꯂꯣ
ꯅꯣꯏꯕꯥꯗ ꯅꯣꯏꯕ ꯍꯣꯏ ꯑꯃ ꯄꯨꯊꯣꯛꯍꯜꯂꯣ ꯅꯪ ꯑꯃ ꯄꯨꯊꯣꯛꯑꯣ ꯊꯣꯏꯊꫭꯏꯕꯤꯗ ꯑꯃ ꯄꯨꯊꯣꯛꯍꯜꯂꯣ
ꯎꯝ ꯑꯗꯣ ꯑꯩ ꯏꯟꯅꯔ ꯇꯨꯕ ꯍꯩꯔꯛꯑꯗꯤ ꯑꯩ ꯌꯣꯜꯂꯛꯀꯦꯀꯣ
ꯌꯣꯜꯂꯣꯑꯣ ꯌꯣꯜꯂꯣ ꯍꯣꯡꯅ ꯌꯣꯜꯂꯛꯑꯣ ꯗꯤꯁꯀꯥꯎꯟꯗ
ꯑꯩꯒꯤꯗꯤ ꯑꯩ ꯑꯩꯒꯤꯗꯤ ꯐꯤ ꯃꯃꯟꯗꯣ ꯍꯟꯖꯜꯂꯗꯤ ꯌꯥꯔꯦ ꯑꯩ ꯉꯁꯥꯏ ꯃꯦꯝꯅ ꯁꯨꯃꯥꯏꯅ ꯍꯥꯏꯔꯤꯑꯕꯀꯣ ꯃꯣꯏ ꯑꯌꯨꯛ ꯇꯝꯕ ꯀꯥꯡꯕꯨꯗꯤ ꯏꯟꯅꯔ ꯇꯨꯕ ꯇꯝꯈ꯭ꯔꯦꯕ ꯍꯩꯈ꯭ꯔꯦꯕ ꯉꯁꯥꯏ ꯂꯥꯛꯄꯩꯗꯨꯗ ꯃꯣꯏ ꯇꯨꯔ ꯂꯩꯔꯝꯃꯦ ꯃꯦꯝꯅ ꯃꯤꯒꯤꯗꯤ ꯏꯟꯅ ꯇꯨꯈ꯭ꯔꯕꯅꯤ ꯅꯣꯏꯅ ꯍꯩ
ꯅꯣꯏꯅ ꯍꯩꯖ ꯁꯤꯡꯖꯔꯗꯤ ꯑꯩꯅ ꯉꯁꯤ ꯏꯟꯅꯔ ꯇꯨꯔꯤꯁꯤꯡꯤꯡꯁꯦ ꯏꯟꯅꯔ ꯇꯨꯕ ꯇꯥꯛꯑ ꯀꯥꯟꯗ
ꯅꯣꯏ ꯅꯣꯏ ꯈꯨꯂꯛꯇꯨꯃ ꯅꯣꯏꯅ ꯑꯗꯨꯝ ꯄ ꯍꯨꯟꯁꯤꯟꯁꯦ ꯌꯥꯔꯦ ꯍꯥꯏꯗꯤ ꯇꯥꯡꯅ ꯅꯠꯇꯕ ꯇꯝꯕꯅꯤꯅ ꯐꯤ ꯃꯃꯜ
ꯁꯤ ꯃꯃꯜ ꯂꯣꯏꯁꯨ ꯃꯥꯡꯗ꯭ꯔꯦꯗꯅ ꯎꯝ
ꯑꯗꯨ ꯍꯥꯏꯌꯦꯕ
ꯂꯧꯒꯦ ꯂꯧꯒꯦ ꯔꯦꯠ ꯍꯥꯟ ꯇꯣꯔꯛꯑꯣꯁꯦ ꯂꯧꯔꯒꯦꯁꯦ ꯑꯩ ꯉꯥꯏꯔꯤꯁꯦ ꯍꯧꯖꯤꯛ ꯂꯧꯔꯒꯦꯁꯦ
ꯉꯥꯏꯈꯣꯡ ꯉꯥꯏꯈꯣꯡ ꯍꯅ ꯑ ꯑꯍꯥꯟꯕꯗꯗꯤ ꯅꯪꯒꯤꯗꯣ ꯇꯨꯈꯤꯔꯣꯏꯒꯦ ꯈꯔ ꯐꯖꯔꯦ ꯃꯑꯣꯡ ꯇꯥꯔꯦ ꯍꯥꯏꯔ ꯀꯥꯟꯗ ꯇꯨꯔꯛꯀꯦ ꯅꯪꯒꯤꯗꯣ ꯈꯔ
ꯃꯥꯅꯦ ꯃꯥꯅꯦ ꯑꯍꯨꯝ ꯃꯔꯤ ꯂꯧꯒꯦꯁꯦ ꯑꯩ ꯅꯍꯥꯟꯗ ꯃꯔꯔꯨ ꯅꯍꯥꯟꯗ ꯃꯔꯨꯞꯀꯤ ꯌꯥꯎꯒꯦꯔꯥ ꯍꯪꯉꯝꯕꯅꯦ ꯏ ꯅꯔ ꯃꯔꯨꯕꯌꯦ
ꯌꯦꯁ
ꯗꯅꯤ ꯀꯌꯥ ꯀꯦ ꯈꯟ ꯀꯌꯥ ꯀꯌꯥꯗ ꯍꯥꯏ ꯄ ꯆꯅꯤ ꯆꯅꯤ ꯍꯗꯣꯏꯅꯤꯌꯦ ꯏꯟꯅ ꯀꯌꯥꯅꯩꯅ ꯑꯁ ꯑꯩ ꯀꯣꯟꯅ ꯐ ꯀꯣꯟꯅ ꯑꯣꯏꯅ ꯂꯩꯖꯔꯒꯦꯗ ꯃꯌꯥꯝ ꯀꯩꯅꯣ ꯇꯧꯗ꯭ꯔꯁꯨ ꯑꯍꯨꯝ ꯃꯔꯤ ꯇꯧꯀꯥꯟꯗ ꯌꯥꯝ ꯇꯥꯡꯕꯁꯨ ꯅꯠꯇꯦ
ꯀꯌꯥ ꯄꯤ ꯀꯌꯥ ꯀꯌꯥ ꯏꯟꯅꯔ ꯀꯌꯥꯅꯤ ꯍꯥꯏꯕ ꯑꯗꯨꯒ
ꯃꯁꯤꯡ ꯈꯪꯗꯦ ꯑꯩꯅ ꯀꯌꯥ ꯍꯨꯟꯗꯣꯏꯅꯣ ꯍꯥꯏꯕ ꯂꯨꯄꯥ ꯆꯅꯤ ꯆꯅꯤ ꯍꯨꯟꯗꯣꯏꯅꯤꯑ
ꯎꯝ
ꯑ ꯀꯔꯤꯅ ꯀꯩꯅꯣ ꯈꯌꯥꯅꯣ ꯈꯪꯗꯦ ꯑꯩ ꯐꯖꯅ ꯈꯪꯗꯦꯗ ꯑꯩ ꯗꯣꯛꯀꯔ ꯇꯥꯔꯦꯗ ꯅꯣꯛꯅꯤꯡꯃꯟꯗꯅ
ꯖꯥꯖꯥꯠꯅꯦ ꯑꯗꯨꯐꯧꯗꯤ ꯂꯩꯕꯗ ꯀꯩꯁꯨ ꯀꯥꯏꯗꯦ ꯃꯣꯏꯁꯨ ꯆꯅꯤ ꯄꯤꯔꯗꯤ ꯆꯅꯤ ꯍꯨꯜꯂꯗꯤ ꯑꯃꯃꯝ ꯑꯗꯨꯝ ꯂꯩꯔꯁꯨ ꯌꯥꯔꯦ ꯀꯩꯅꯣ ꯏꯟꯅꯔ ꯀꯌꯥ ꯄꯤꯅꯒꯦ ꯍꯧꯖꯤꯛꯁꯦ
ꯈꯪꯗꯌꯦ ꯑꯩ ꯑꯩ ꯁꯦꯠꯇꯒꯂ ꯀꯨꯏꯔꯦ ꯑꯩ ꯑꯗꯨꯝꯕꯒꯂ ꯍꯥꯏꯗꯤ ꯑꯆꯧꯕꯗꯣ ꯀꯩꯁꯨ ꯊꯑꯣꯏꯅꯃꯛꯀꯤ ꯐꯅꯦꯛ ꯁꯦꯠꯅꯗꯕꯅꯤꯅꯅꯦ
ꯎꯝ
ꯅꯣꯏ ꯃꯦꯝ ꯃꯥ ꯅꯣꯏ ꯀꯩꯅꯣꯅ ꯑꯗꯨꯝ ꯇꯥꯛꯄ꯭ꯔꯥ ꯔꯣꯕꯥꯔꯠ ꯅꯥꯎꯔꯦꯝꯅ ꯑꯗꯨꯝ ꯇꯥꯛꯄ
ꯇꯥꯛꯇꯦ ꯅꯨꯄꯤ ꯑꯃꯅ ꯇꯥꯏ ꯔꯣꯕꯥꯅꯥꯔꯝꯗꯤ ꯎꯒꯦꯒ ꯐꯪꯗꯦꯗ
ꯎ ꯑꯗꯨꯝ ꯐꯖ ꯑꯗꯣ ꯍꯥꯏꯕꯅꯦ ꯐꯖꯅꯗꯤ ꯑꯗꯨꯝ ꯇꯥꯛꯄꯤꯑꯕ ꯎꯝ
ꯍꯥꯏꯗꯤ ꯑꯩꯈꯣꯏꯅ ꯈꯪꯗꯕ ꯀꯩꯅꯣꯝ ꯍꯪꯕ ꯈꯣꯠꯄꯗ ꯑꯗꯨꯝ ꯈꯪꯗꯦ ꯐꯖꯅ ꯑꯗꯨꯝ ꯑꯦꯛꯁꯄ꯭ꯂꯦꯟ ꯇꯧꯔꯒ
ꯇꯧꯔꯒ ꯇꯥꯛꯄꯤꯕ ꯐꯩ ꯐꯩ
ꯎꯝ
ꯍꯩꯔꯣ ꯀꯩꯅꯣꯒꯗꯣ ꯄꯪꯇꯨꯗ ꯇꯨꯋꯣ ꯐꯤ ꯂꯩꯔꯒ ꯐꯨꯔꯤꯠꯀꯗꯣ ꯇꯨꯔꯒ ꯅꯣꯏꯃꯍꯣꯏꯗ ꯌꯣꯜꯍꯜꯂꯣ ꯐꯨꯔꯤꯠ ꯍꯥꯏꯗꯤ ꯀꯩꯅꯣꯗꯣ ꯍꯣ ꯍꯣ ꯍꯅꯨꯕꯤꯒꯤꯗꯣ ꯍꯅꯨꯕꯤꯒꯤꯗꯣ ꯑꯗꯨ ꯀꯥꯂꯦꯟꯅꯤꯅ ꯑꯗꯨꯝ ꯂꯤꯠꯅꯕꯅꯦꯕ ꯂꯤꯠꯇꯄ ꯑꯩꯐꯥꯎ ꯂꯤꯠꯂꯦꯕ ꯑꯩꯈꯣꯏꯅ ꯑꯎꯄꯤ ꯇꯨꯕꯩ
ꯎꯝ ꯍꯣꯏ ꯍꯣꯏ ꯇꯧꯁꯤ ꯇꯧꯁ ꯑꯗꯨꯃꯥꯏꯅ
ꯎꯝ ꯌꯥ
ꯅꯪ ꯀꯩꯀꯩ ꯇꯧꯈꯤꯗꯣꯏꯅꯣ ꯑꯩꯁꯦ ꯀꯔꯤꯁꯨ ꯀꯩꯅꯣ ꯇꯧꯔꯅꯤ ꯉꯍꯥꯜꯂꯩꯔ ꯑꯉꯥꯡ ꯇꯨꯏꯁꯤꯜꯂꯛꯑꯅꯤ ꯑꯗꯨ ꯇꯧꯊꯣꯛꯑꯅꯤ ꯑꯗꯨꯒ ꯂꯣꯏꯔꯒ ꯆꯥꯛ ꯏꯁꯤꯡ ꯊꯣꯡꯕ ꯈꯣꯠꯄ ꯇꯧꯔꯅꯤ ꯑꯣ ꯊꯝꯃꯒꯦ ꯑꯗꯨꯗꯤ
ꯍꯣꯏ ꯊꯝꯃꯦ ꯊꯝꯃꯦ ꯎꯝ